ꯎꯝ ꯇꯥꯔꯔꯕꯣ
ꯐꯃꯨꯡꯗ ꯆꯦꯟꯕ ꯂꯣꯏꯈ꯭ꯔꯕ
ꯂꯣꯏꯌꯦꯦ
ꯑꯣ ꯈꯔꯗ ꯑꯁ ꯆꯦꯟꯕꯗꯤ ꯅꯨꯡꯉꯥꯏꯕꯅꯦ
ꯎꯉꯗ
ꯇ ꯑꯗꯤ ꯈꯔ ꯍꯣꯏ ꯍꯧꯔꯦ ꯍꯣꯏ ꯑꯩꯈꯣꯏꯁꯨ
ꯎꯝ ꯃꯅꯨꯡꯁꯥ ꯁꯦ
ꯍꯣꯏ
ꯎ
ꯑꯠꯆꯥ ꯍꯣꯏ ꯉꯔꯥꯡ ꯍꯣꯏ ꯉꯔꯥꯡꯁꯨ ꯑꯩ ꯕꯣꯂꯤꯕꯣꯁ ꯅꯥꯕ ꯆꯠꯕ ꯑꯁ ꯁꯥꯟꯅꯕ ꯅꯨꯡꯉꯥꯏꯗꯕꯒꯤ ꯅꯣꯡ ꯆꯨꯕꯒꯤ ꯄ꯭ꯂꯦꯒ꯭ꯔꯥꯎꯟꯁꯤꯡꯁꯨ ꯌꯥꯝ ꯆꯣꯏꯈ꯭ꯔꯔꯤꯕ
ꯃꯨꯡꯗꯤꯤꯟꯗꯔꯣ
ꯍꯣꯏ
ꯎꯝ
ꯑꯩ ꯑꯩꯁꯨ ꯉꯔꯥꯡ ꯉꯔꯥꯡ ꯅꯨꯡꯊꯠ ꯅꯣꯡꯨ ꯅꯣꯡ ꯇꯥꯕ ꯃꯇꯝꯗ ꯕꯖꯥꯔ ꯆꯠꯄꯒꯤ ꯇ ꯆ ꯍꯂꯑꯦ
ꯑ ꯉꯁꯤꯗꯤ ꯁꯥꯟꯅꯕ ꯅꯨꯡꯉꯥꯏꯔꯅꯤꯗ
ꯉ ꯁꯤꯗꯤ ꯌꯥꯝ ꯁꯥꯗꯕ ꯃꯥꯜꯂꯦ
ꯍꯣꯏ ꯅ ꯏꯚꯤꯅꯤꯡꯗꯣ ꯍꯥꯏꯗꯤ ꯈꯔ ꯅꯨꯡꯉꯥꯏꯔꯅꯤ ꯐꯣꯔ ꯐꯥꯏꯚꯗꯤ ꯎꯝ ꯅꯪ ꯀꯩꯀꯩ ꯒꯦꯝ ꯁꯥꯟꯅꯕ꯭ꯔꯣ ꯑ ꯇꯥꯕ꯭ꯔꯣ ꯃꯥ ꯍꯜꯂꯣ ꯎꯝ